ꯍꯜꯂꯣ
ꯍꯜꯂꯣ
ꯇꯕꯔꯣ
ꯇꯥꯏꯌꯦ ꯇꯥꯏꯌꯦ ꯅ ꯅꯨꯡꯉꯥꯏꯔꯤꯕꯣ
ꯅꯨꯡꯉꯥꯏꯌꯦ ꯐꯖꯅ ꯅꯨꯡꯉꯥꯏꯔꯦ
ꯑꯁ ꯈꯨꯈꯣꯟꯖꯦꯜ ꯐꯥꯎꯗꯤ ꯌꯥꯝ ꯅꯨꯡꯉꯥꯏꯕ ꯃꯥꯜꯂꯦꯀꯣ
ꯅꯪꯗꯤ
ꯑꯩꯁꯨ ꯑꯗꯨꯝ ꯅꯨꯡꯉꯥꯏꯔꯤ
ꯆꯥꯛ ꯆꯥꯔꯕꯔꯣ
ꯆꯔꯦ
ꯀꯥꯔꯤ ꯍꯤꯡꯖꯥꯡ
ꯑꯁꯤꯗꯤ ꯁꯛ ꯐꯖꯕ ꯏꯟꯁꯥꯡꯗꯣ
ꯑꯁ ꯐꯖꯥꯔꯝꯅꯤ
ꯗꯜ ꯍꯋꯥꯏꯗꯣ ꯆ
ꯑ ꯑꯝ ꯐꯖꯥꯔꯝꯅꯤ ꯍꯦ
ꯎꯝ ꯍꯦꯛ ꯍꯦꯛ ꯆꯥꯕ ꯂꯣꯏꯔꯒ ꯉꯥꯟꯕ ꯍꯧꯔꯦꯅꯦ
ꯂꯩꯁꯥꯕꯤ ꯊꯤꯔꯕ
ꯑ ꯐꯤ ꯔꯣꯗ ꯀꯔꯤꯒꯤꯅꯣꯗ
ꯍꯦꯛ ꯐꯖ ꯊꯣꯛꯄ ꯃꯇꯝꯗ ꯂꯩꯁꯥꯕꯤ ꯊꯤꯗꯣꯏꯅꯤꯅꯦ ꯀꯔꯤꯔꯥ
ꯎ ꯆꯃꯦꯒꯣꯣ
ꯆꯨꯝꯃꯦ ꯀꯔꯕꯤ ꯍꯋꯥꯏ ꯍꯤꯟꯖꯥꯡ ꯆꯥꯔꯒ ꯅꯨꯄꯤ ꯊꯤꯔꯦ ꯑꯁ ꯄꯪꯈ꯭ꯔꯦꯍꯦ
ꯀꯗꯥꯏꯗ ꯊꯤ ꯁꯦꯔ ꯈꯪꯗꯅꯦ
ꯊꯀ꯭ꯔꯣ
ꯎꯝ ꯎꯝ ꯍꯌꯦꯡꯗꯒꯤ ꯊꯤꯕ ꯍꯧꯔꯅꯤ
ꯍꯌꯦꯡ ꯍꯌꯦꯡꯁꯨ ꯍꯋꯥꯏ ꯍꯤꯟꯁꯥꯡ ꯆꯥ ꯈꯣꯠ
ꯎꯝ
ꯅꯠꯇ꯭ꯔꯦꯗꯤ ꯄꯪꯂꯦ
ꯎꯝ ꯍꯟꯖꯤꯟ ꯍꯟꯖꯤꯟ ꯆꯥꯔꯒ ꯊꯤꯗꯣꯏꯅꯦ
ꯑ ꯐꯪ꯭ꯔꯤ ꯐꯥꯎꯁꯅꯤ ꯑꯂꯥꯏꯗꯤꯦ
ꯎ
ꯇꯂꯦꯍꯦ
ꯅꯪꯗꯤ ꯀꯔꯤ ꯆꯥꯛ ꯆꯒꯦ
ꯆꯥ ꯆꯥꯗ꯭ꯔꯔꯤꯗ
ꯀꯩꯗꯧꯕꯒꯤ ꯍꯧꯖꯤꯛꯐꯥꯎ ꯆꯥꯗ꯭ꯔꯤꯕ
ꯇꯥꯏꯇꯗꯕꯨꯅꯤ
ꯏ
ꯑꯦ ꯍꯥꯏꯌꯦ
ꯀꯔꯤꯅꯅꯦ ꯁꯤꯗ ꯄꯨ ꯁꯤꯗꯕꯨꯗꯥꯥꯏ ꯊꯤꯡ ꯗꯧꯅꯦꯒꯥꯏꯟ ꯅꯪ ꯃꯗꯤ ꯑꯩꯈꯣꯏ ꯂꯣꯏ ꯁꯤ ꯀꯗꯕ ꯉꯒꯅꯦ
ꯑꯩꯗꯤ ꯁꯤꯔꯣꯏꯅꯦꯍꯦ
ꯏ ꯐꯥꯟꯗ ꯍꯅꯕꯔꯣ
ꯍꯟ ꯃꯤ ꯂꯣꯏꯅꯃꯛ ꯁꯤꯔꯁꯨ ꯏꯊꯟꯗ ꯍ ꯏꯅꯤ
ꯑ ꯑꯗꯨꯗꯤ ꯀꯍꯦ
ꯑꯗꯨꯗꯤ ꯃꯊꯟꯇ ꯍꯤꯡꯍꯥꯎꯔꯗꯤ ꯏ ꯆꯤꯛ ꯆꯤꯛꯀꯅꯤꯍꯦ
ꯅꯪꯕꯨ ꯁꯤꯅꯤꯡꯕ꯭ꯔꯣꯅꯦ
ꯁꯤꯅꯤꯡꯗꯁꯨ ꯌꯥꯗꯦ ꯑꯗꯨꯅ ꯏꯁꯣꯔꯒꯤꯀꯁꯦꯅꯦꯅ
ꯌꯥ ꯌꯥꯦ
ꯎꯝ ꯀꯃ ꯀꯅꯥ ꯂꯩꯥꯏꯕ꯭ꯔꯣ
ꯈꯣꯏ ꯀꯥꯒꯥ ꯂꯩ
ꯅꯨꯡꯉꯥꯏꯅꯦ ꯅꯣꯏ
ꯃꯤꯔꯦꯝ ꯑꯣꯏꯕꯅꯦ ꯅꯨꯡꯉꯥꯏꯇꯕꯅꯤꯅꯦ
ꯃꯤꯔꯝ ꯃꯤꯔꯦꯝꯕꯨ ꯀꯗꯥꯏꯗ ꯋꯥꯒꯦ
ꯀꯣꯟ ꯐꯦꯡꯗꯔ꯭ ꯕꯣ
ꯍꯥ
ꯀꯣꯟ ꯐꯦꯡ ꯐꯦꯡꯕ ꯂꯣꯏꯕ꯭ꯔꯣ
ꯀꯣꯟꯅꯦ ꯍꯧꯖꯤꯛ ꯀꯩꯅꯣꯗꯣ ꯐꯦꯡꯉꯦ ꯊꯣꯛꯂꯛꯄꯅꯦꯕ ꯑꯗꯨꯗ ꯅꯨꯄꯤ ꯂꯩꯁꯥꯕꯤ ꯑꯃ ꯏꯔꯨꯒ ꯂꯩꯕ ꯐꯔꯛ ꯇꯥꯔꯕ ꯏꯀꯥꯏ ꯀꯥꯏꯅ ꯑꯃꯨꯛ ꯍꯜꯂꯦ
ꯅꯣꯛꯅꯤꯡꯉꯦ
ꯑꯩ ꯈꯣꯟꯖꯦꯜ ꯇꯥꯔꯗꯤ ꯋꯥꯈꯜ ꯅꯨꯡꯉꯥꯏꯊꯣꯛꯄ꯭ꯔꯥ
ꯑꯁ ꯌꯥꯝ ꯅꯨꯡꯉꯥꯏꯌꯦ
ꯎꯝ ꯑꯗꯨꯒꯤꯅꯤꯅꯦ ꯈꯪꯗꯦ ꯑꯩ ꯎꯕꯁꯤꯡꯁꯨ ꯑꯗꯨꯃꯥꯏ ꯍꯥꯏꯌꯦ ꯎꯕ ꯁꯛ ꯎꯕ ꯈꯛꯇꯁꯨ ꯑꯗꯨꯝ ꯅꯨꯡꯉꯥꯏ ꯍꯥꯏꯅꯦ ꯀꯔꯤ ꯑꯩ ꯀꯔꯤ ꯏꯒꯨꯟꯖꯦ ꯈꯪꯗꯦꯅꯦ ꯑꯩꯁꯨ
ꯑꯩꯉꯣꯟꯗꯩꯩ ꯇꯣꯞꯇꯣꯞꯄ ꯒꯨꯟ ꯂꯩ ꯍꯥꯏꯅꯩꯅꯦ ꯀꯔꯤ ꯍꯥꯏꯁꯤꯔꯥ ꯑ ꯑꯩꯗꯤ ꯂꯩꯇꯣꯟꯗ ꯂꯩꯔꯖꯨ ꯅꯀꯣꯛꯅ ꯍꯥꯏꯗꯣꯛꯄ ꯉꯝꯗꯕꯗꯣ
ꯋꯥ ꯉꯥꯡꯅꯤꯡꯗꯦꯗ
ꯈꯪꯗꯦꯗ ꯇꯣꯞ ꯇꯣꯞꯄ ꯒꯨꯟ ꯂꯩꯕꯁꯨ ꯋꯥꯏꯌꯦ ꯃꯤꯅ ꯑꯁ ꯅꯪꯗꯤ ꯗꯨꯃꯥꯏ ꯇꯧꯋꯦꯅꯦ ꯑꯗꯨꯃꯥꯏ ꯇꯧꯋꯦꯅꯦꯅ ꯍꯥꯏꯕꯗꯨ
ꯌꯥꯝ ꯐꯖꯩꯌꯦ
ꯄꯈꯠꯀꯅꯨ ꯍꯥꯏꯌꯦꯅ ꯏꯁ ꯑꯩꯕꯨ ꯌꯥꯝ ꯊꯤꯕ ꯐꯖꯕꯅꯤ
ꯑꯗꯨ ꯌꯥꯝ ꯐꯖꯩ ꯄꯥꯈꯠꯀꯅꯨ ꯍꯥꯏꯕꯅꯤ ꯀꯔꯤ ꯍꯋꯥꯏ ꯍꯤꯟꯖꯥꯡ ꯆꯥꯕꯒꯤꯅꯤꯍꯦ ꯌꯨꯝꯗꯅꯦ
ꯆꯤꯛ ꯆꯤꯛꯀꯅꯦ ꯍꯣꯏ ꯏꯃꯨꯡꯁꯤꯡꯗꯤ ꯀꯥꯏ ꯆꯠꯅꯈ꯭ꯔꯦ ꯇꯨꯝꯅꯈ꯭ꯔꯦ
ꯎꯝ
ꯂꯣꯏꯅ ꯇꯨꯝꯈꯔ꯭ꯦ
ꯀꯩ ꯏꯟꯁꯥꯡ ꯀꯔꯤ ꯏꯟꯁꯥꯡ ꯊꯣꯡꯕꯤꯕꯒꯤꯅꯣ ꯍꯧꯖꯤꯛꯐꯧ ꯆꯛ ꯆꯥꯗꯔ꯭ꯤꯁꯦ
ꯑꯜꯂꯨ ꯍꯤꯟꯖꯥꯡꯅꯦ
ꯑꯁ ꯑꯂꯨꯗꯤ ꯃꯨꯟꯗꯥ ꯌꯥꯝ ꯁꯥꯕ ꯅꯨꯡꯉꯥꯏꯕꯅꯦꯍꯦ
ꯑꯩ ꯃꯥꯟꯕꯒꯤ ꯆꯥꯅꯤꯡꯉꯤꯕꯅꯤꯗ
ꯑꯂꯨ ꯑꯣꯏꯔꯁꯨ ꯅꯣꯡꯥꯏꯗꯤ ꯉꯥꯜ ꯂꯩꯗꯅ
ꯉꯕ꯭ꯔꯅꯤ
ꯉꯥꯜꯂꯤꯅꯦ ꯃꯩ ꯊꯥꯟꯗ꯭ꯔꯁꯨ ꯌꯥꯔꯦ
ꯃꯤꯡꯅꯤꯍꯦ
ꯗꯥꯏꯇꯤꯡ ꯇꯧꯕꯅꯦ ꯀꯥꯏꯅ ꯅꯣꯏ ꯆꯠꯂꯛꯗ꯭ꯔꯣ
ꯆꯥꯛ ꯂꯝꯗꯦꯅ ꯍꯧꯖꯤꯖꯤꯛꯗꯤ
ꯅꯣꯏꯒꯤ ꯗꯥꯇꯤꯡ ꯈꯨꯇꯥꯎꯗꯨ ꯏꯁꯥꯡ ꯊꯤꯕ ꯅꯨꯃꯤꯠ ꯐꯖꯅ ꯆꯥꯗꯕ ꯌꯦꯟꯒꯨꯝꯕ ꯁꯥꯒꯨꯝꯕ ꯊꯣꯡꯉꯗꯤ ꯌꯥꯝ ꯆꯥꯕꯗꯨꯔ
ꯆꯥꯗꯦ ꯍꯧꯖꯤꯛꯀꯥꯟ ꯌꯥꯝ ꯁꯥꯕꯒꯤ ꯆꯥꯛ ꯆꯥꯗ꯭ꯔꯦ ꯌꯥꯝ ꯁꯥꯞꯄꯒꯤ ꯗꯥꯏꯇꯤꯡ ꯇꯧꯕꯅꯦ
ꯌꯁꯕꯒꯤ
ꯎꯝ
ꯏꯪꯉꯀꯥꯟꯗ ꯑꯃꯨꯛ ꯇꯧꯔꯒꯦ ꯍꯥꯏꯔꯣ ꯏꯪꯊꯝꯊꯥꯗ ꯑꯃꯨꯛ ꯆꯥꯔꯒꯦ
ꯑꯁ ꯋꯤꯟꯇꯔ ꯑꯃꯨꯛ ꯂꯥꯛꯑꯅꯤ ꯑꯁ ꯌꯥꯝ ꯌꯥꯝ ꯇꯥꯒꯅꯤꯍ
ꯂ ꯆꯥꯏꯅ ꯀꯣ ꯑꯣꯏꯔꯝꯅꯤꯅꯦ ꯅꯈ꯭ꯔꯇꯣ ꯆꯥꯎ ꯂꯧꯈꯠꯄꯗꯤ ꯌꯦꯡꯕ ꯅꯨꯡꯉꯥꯏꯗꯧ ꯃꯥꯜꯂꯤꯦ
ꯅꯪ ꯏꯈ ꯎꯕ꯭ꯔꯅꯦ
ꯇꯅꯦ ꯑꯩꯉꯣꯟꯗꯒꯤ ꯍꯦꯟꯅ ꯆꯥꯎꯔꯨꯅꯦ
ꯑꯣꯔꯝꯅꯤ ꯂꯩꯔꯒ
ꯎ ꯁꯝ ꯎꯏꯗ ꯃꯤꯅ ꯂꯣꯟꯅ ꯐꯣꯇꯣ ꯀꯥꯞꯄꯒ ꯑꯩꯉꯣꯟꯗ ꯊꯥꯕ
ꯑ
ꯑꯩꯒꯤ ꯃꯤ ꯅꯥꯏ ꯂꯩꯀꯥꯏꯗ ꯑꯩꯒꯤ ꯃꯤ ꯃꯌꯥꯝ ꯂꯩꯕꯅꯤ
ꯏꯁꯁ ꯑꯩꯒꯤ ꯑꯩꯒꯤ ꯈꯨꯠꯒꯤ ꯀ꯭ꯔꯣꯁ ꯔ ꯅꯪ
ꯑ ꯅꯪ ꯍꯧꯖꯤꯛꯀꯤ ꯋꯥꯍꯩꯗꯣ ꯑꯩ ꯏꯁꯤꯡ ꯊꯛꯒꯗꯤ ꯏꯁ ꯎ ꯇꯧ ꯇꯅꯤꯅꯦ
ꯑꯩꯒꯤ ꯈꯨꯠꯀꯤ ꯀ꯭ꯔꯁ ꯑꯣꯏꯔꯔꯕꯅꯤ ꯅꯪ
ꯁꯣꯏꯔ
ꯎꯝ
ꯀꯔꯥꯁ ꯃꯥꯂꯦ ꯅꯪ
ꯃꯥꯡ꯭ꯔꯣ
ꯃꯥꯥꯡꯂꯗ ꯍꯝ ꯃꯥꯥꯟ꯭ꯔꯣ
ꯑꯩꯗꯤ ꯈꯪꯗꯦ
ꯑꯩ ꯈꯪꯗꯦ ꯍꯥꯏ ꯐꯣꯇꯣ ꯀꯥꯎꯒꯊꯔ ꯍꯥꯏꯒ
ꯑꯗꯨ ꯑꯣꯏꯔꯕ ꯈꯪꯗꯦ
ꯑ
ꯇꯜꯂꯤ ꯅꯪꯁꯨ
ꯉꯁꯤꯗꯤ ꯔꯤ ꯈꯔꯤ ꯀꯗ ꯀꯗ ꯆꯀꯤ
ꯁꯤ ꯆꯠꯄꯁꯦ ꯃꯐꯝ ꯌꯥꯝꯃꯦ
ꯑꯃ ꯃꯐꯝꯗ ꯆꯠꯂꯒ ꯑꯃꯨꯛ ꯆꯥꯕ ꯑꯃ ꯑꯃꯗ ꯆꯠꯂꯒ ꯑꯃꯨꯛ ꯆꯥꯕ ꯑꯣꯏꯔꯝꯅꯤ ꯐ ꯐꯁ ꯆꯗꯔꯤꯁ ꯅꯠꯇꯕꯣꯣꯡ ꯈꯨꯜꯂꯕꯗꯣ ꯅꯨꯡꯇꯤ ꯄꯈꯠꯂꯛꯑꯣ ꯑꯗꯨꯒ ꯍꯧꯖꯤꯛꯐꯥꯎ ꯆꯛ ꯆꯗꯤꯦ ꯍꯥꯏ ꯉꯁꯥꯏ ꯀꯥꯏ ꯀꯥꯏ ꯀꯔꯤ ꯀꯔꯤ ꯆꯥꯁꯤꯜꯂꯣ ꯂꯩꯦ
ꯆꯥꯗꯤ ꯆꯥꯗꯦ ꯑꯗꯨ ꯃꯐꯝ ꯑꯃꯗ ꯆꯠꯂꯒ ꯅꯐꯦ ꯅꯣꯐꯦꯦꯟꯣꯒ ꯃꯄꯥ ꯑꯃꯗ ꯆꯠꯂꯒ ꯑꯃꯨꯛ ꯅꯣꯛꯑꯦ
ꯑꯣ ꯑꯗꯨꯅ ꯄꯨ ꯐꯜꯂꯦ
ꯑ ꯃꯐꯝ ꯑꯅꯤ ꯑꯍꯨꯝ ꯃꯥꯜꯂꯦ ꯉꯁꯥꯏ ꯆꯥꯄꯗ ꯑꯗꯣ ꯅꯣꯛꯑꯒ ꯃꯤꯒꯤ ꯋꯥꯏꯐꯥꯏ ꯆꯤꯡꯉꯒ ꯑꯃꯨꯛ ꯍꯜꯂꯛꯄꯅꯦ
ꯑꯁ ꯑꯗꯨꯗꯤ ꯌꯥꯝ ꯅꯨꯡꯁꯤꯕ ꯋꯥꯔꯤꯅꯤꯅꯦ ꯍꯤ
ꯃꯤꯒꯤ ꯋꯥꯏꯐꯥꯏ ꯆꯤꯡꯔꯒ ꯌꯦꯡꯅꯤꯡꯕ ꯃꯈꯩ ꯌꯦꯡꯔꯒ ꯑꯃꯨꯛ ꯍꯜꯂꯛꯄꯅꯦ
ꯍꯌꯦꯡꯗꯤ ꯀꯥꯏ ꯆꯠꯀꯅꯤ
ꯍꯌꯦꯡꯗꯤ ꯂꯧꯗ ꯂꯧ ꯂꯤꯡꯅꯤꯉꯥꯏ ꯆꯠꯀꯦꯔꯥ ꯈꯪꯗꯦ
ꯀꯅꯥ ꯅꯣꯏꯒꯤꯔ ꯀꯅꯥꯒꯤ
ꯑꯩꯈꯣꯏꯒꯤꯅꯤ ꯈꯔ ꯂꯤꯡꯁꯤ ꯍꯥꯏ ꯑꯗꯨ ꯇꯜꯂꯤꯗ
ꯑꯥ ꯂꯥꯛꯎꯔꯣ
ꯑꯥ
ꯑꯩ ꯂꯥꯛꯎꯔꯥ
ꯂꯥꯛꯑꯣ
ꯄꯥꯏꯔꯒ ꯂꯥꯛꯀꯦ ꯒꯥꯔꯤꯗꯗꯤ ꯑꯁ ꯇꯣꯡꯅꯤꯡꯗꯦꯗ ꯄꯥꯏꯔꯒ ꯂꯥꯛꯀꯦ ꯀꯤꯗꯦꯗ ꯀꯤꯕꯨꯗꯤ ꯀꯤꯗꯦ ꯄꯥꯏꯅꯤꯡꯕ
ꯒꯔꯤ ꯐꯝꯅꯤꯡꯉꯥꯏ ꯀꯤꯕ꯭ꯔꯥ
ꯀꯅꯦꯗ ꯀ ꯀꯅꯥꯗ ꯀꯤꯗꯣꯏꯅꯣꯗ
ꯏ ꯍꯤ ꯊꯥꯖꯗꯦ
ꯑꯁ ꯅꯪ ꯑꯩꯉꯣꯟꯗ ꯐꯥꯎ ꯊꯥꯖꯗ꯭ꯔꯗꯤ ꯀꯃꯥꯏꯅ ꯏꯁꯣꯔ ꯊꯥꯖꯒꯅꯤ
ꯏꯁꯣꯔꯒ ꯅꯪꯒ ꯃꯥꯅꯗꯦꯅ
ꯃꯅꯗ꯭ꯔꯁꯨ ꯂꯨꯅꯥ ꯇꯤꯟꯅꯔꯒ ꯐꯖꯗꯗꯤ
ꯅꯪ ꯑꯩ ꯅꯪ ꯑꯩ ꯃꯁꯛ ꯈꯪꯕ꯭ꯔꯅꯦ
ꯑꯩꯁꯨ ꯈꯪꯗꯦ
ꯑꯩꯗꯤ ꯃꯤꯁꯛ ꯈꯪꯗꯦ
ꯍꯤꯍꯦ ꯑꯩꯗꯤ ꯁꯛꯇꯣ ꯈꯪꯒꯨꯝ ꯂꯥꯛ
ꯑꯦ ꯑꯗꯨꯗꯤ ꯑꯩꯒꯤ ꯈꯨꯜꯒꯤ ꯃꯁꯛꯇꯤ ꯈꯪꯉꯝꯒꯅꯦꯕꯀꯣ
ꯎꯝ ꯅꯨꯡ ꯈꯪꯉꯦ
ꯑꯩꯒꯤ ꯈꯨꯇꯤ ꯃꯁꯛ ꯈꯪꯉꯝꯅꯤ
ꯑꯩꯒꯤ ꯀꯩꯅꯣꯅ ꯊꯝꯃꯣꯏꯒꯦ ꯃꯤꯠꯅ ꯎꯋꯦꯗ ꯑꯦꯁ
ꯅꯨꯉꯥꯏꯌꯦꯍꯦ
ꯎꯝ
ꯉꯁꯤ ꯇꯨꯝꯗ꯭ꯔꯁꯨ ꯌꯥꯔꯦꯗ ꯑꯩꯒꯤ ꯁꯛ ꯃꯁꯛ ꯈꯪꯗ꯭ꯔꯒ ꯑꯩꯒꯤ ꯈꯨꯠ ꯃꯁꯛ ꯈꯪꯕ ꯌꯥꯏ ꯅꯪ ꯅꯪ ꯍꯤꯡꯒꯅꯤ ꯍꯨꯝ ꯍꯨꯝ ꯍꯨꯝ ꯅꯪ ꯁꯤꯔꯣꯏ ꯑꯗꯣ ꯐꯖꯅ ꯍꯤꯡꯒꯅꯦꯕ ꯁꯤꯔꯣꯏ ꯍꯥꯏꯕꯅꯤꯅ
ꯍꯝ ꯍ
ꯐꯖꯅ ꯍꯤꯡꯉꯣꯀꯣ ꯄꯨꯟꯁꯤꯁ ꯌꯥꯝ ꯁꯥꯡꯕ ꯑꯣꯏꯔꯁꯅꯨ ꯑꯩ ꯅꯕꯨ
ꯅꯪꯅ ꯕꯣꯔ ꯄꯕꯤꯖꯔꯤ ꯍꯣꯏ ꯎꯝ ꯀꯩꯅꯣ ꯁꯤꯗꯤ ꯐꯥꯎꯗꯤ ꯍꯤꯡꯕ
ꯝ ꯏꯗꯤ ꯊꯟꯇ ꯑꯣꯏꯔꯁꯨ ꯍꯤꯡꯅꯤꯡꯕ ꯃꯈꯩ ꯍꯤꯡꯉꯨ